ꯇꯕ
ꯇꯥꯏ ꯌꯥꯔꯕꯣ
ꯏꯏ ꯍ ꯎ
ꯑꯥ ꯗꯈꯂ ꯈ ꯊꯥꯒ ꯇꯣꯡꯝꯕ ꯇꯥꯔꯦ
ꯑꯩꯁꯨ ꯂꯥꯛꯇꯕꯅꯤꯅ ꯀꯔꯤ ꯇꯧꯒꯅꯤ ꯎꯄꯥꯏ ꯂꯩꯇꯦꯅꯦ ꯍꯟꯗꯛꯁꯦ ꯃꯩꯁꯦ ꯀꯔꯤ ꯇꯧꯕꯒꯤꯔꯀꯣ
ꯎꯝ ꯈꯪꯗꯦ ꯃꯩꯒꯤ ꯄꯦꯔꯥꯁꯦ
ꯕ
ꯈꯪꯗꯦ ꯃꯇꯝ ꯐꯠꯇꯕꯒ ꯃꯩ ꯂꯥꯛꯇꯕꯒ
ꯍꯣꯏ ꯍꯣꯏ ꯆꯨꯝꯃꯦ
ꯎꯝ ꯅꯪ ꯅꯨꯄꯥꯗꯤ
ꯅꯌꯦ ꯍꯣꯏ
ꯑ ꯃꯥꯗꯤ ꯁ꯭ꯀꯨꯜ ꯍꯧꯗ꯭ꯔꯤꯕ꯭ꯔꯣ
ꯍꯥꯎꯗ꯭ꯔꯤ ꯍꯥ ꯗꯦꯠ ꯐꯣꯔꯇꯤꯟꯗ ꯍꯧꯔꯅꯤ
ꯑꯣ ꯑꯁ ꯌꯥꯝ ꯀꯨꯏꯔꯤꯌꯦ ꯑꯗꯨꯗꯤ
ꯎꯝ
ꯈꯔ ꯂꯧ ꯆꯥꯍꯟꯈꯤꯌꯣ ꯃꯥꯗꯣ ꯈꯔ ꯁ꯭ꯂꯤꯝ ꯇꯥꯅꯤꯡꯉꯥꯏ
ꯍꯦ ꯍ‌ꯦ
ꯃꯥꯕꯨ ꯁꯨꯆꯤ ꯌꯥꯝ ꯄꯤꯕꯤꯗꯣ
ꯍꯟꯗꯛ ꯍꯟꯗꯛꯁꯤꯗꯤ ꯃꯥꯁꯨ ꯊꯕꯛ ꯀꯟꯈ꯭ꯔꯦ ꯊꯕꯛꯇꯤ
ꯎꯝ
ꯌꯥꯝ ꯃꯨꯈ꯭ꯔꯦ ꯃꯥꯁꯦ ꯍꯟꯗꯛꯁꯤꯀꯣ ꯂꯧ ꯆꯠꯃꯟꯕꯒꯤꯔ
ꯑ ꯃꯁꯅꯨꯗ ꯃꯨꯔꯁꯨ ꯅꯗ ꯈꯔ ꯂꯣꯏꯔꯦꯒ꯭ꯔꯤꯒꯤꯔꯥ
ꯍꯣꯏꯗ
ꯑꯉꯥꯡꯁꯤ ꯉꯁꯤ ꯅꯨꯡꯉꯥꯏꯒꯅꯤ
ꯏꯃꯨ ꯃꯨꯈ꯭ꯔꯦ ꯍꯟꯗꯛꯁꯦ ꯍꯥꯏꯔꯒ ꯃꯨꯁꯅꯨ ꯍꯥꯏꯌꯦ ꯃꯥꯗꯤ ꯊꯕꯛ ꯇꯧꯔꯁꯨ ꯑ ꯐꯤꯔꯣꯜ ꯍꯥꯞꯄꯀꯥꯟꯗ ꯍꯥꯞ ꯍꯥꯞꯄꯗ ꯍꯥꯞꯄꯦꯕ ꯐꯨꯜ ꯍꯥꯞꯇꯦꯕ
ꯎꯝ
ꯑꯇꯦꯟ ꯑꯇꯦꯟꯕ ꯑꯗꯨꯝ ꯍꯥꯞꯒꯅꯤ ꯃꯥꯗꯤ
ꯎꯝ ꯁꯦꯡꯕ ꯑꯩꯁꯨꯅꯦ ꯍꯣꯡꯒ꯭ꯔꯥꯎ ꯑꯁꯥꯡꯕꯒ ꯇꯣꯡꯕꯒ ꯍꯩꯖꯗꯦꯍꯦ
ꯎꯝ
ꯈ꯭ꯋꯥꯏꯗꯒꯤ ꯇꯦꯟ ꯇꯦꯟꯕꯇꯦꯟꯕ ꯍꯥꯞꯕꯒ ꯈꯨꯟ ꯑꯁꯤꯁꯤꯁꯨ ꯑꯥ ꯃꯈꯥ ꯂꯩꯀꯥꯏꯐꯥꯎ ꯆꯠꯂꯦꯗ
ꯑꯣ ꯀꯣꯏꯗꯎꯅꯤ ꯍꯥ ꯍꯌꯦꯡ ꯑꯗꯨꯝ ꯂꯩꯅꯤꯀꯣ
ꯂꯩꯅꯤ ꯑꯩꯅꯦ ꯁꯤ ꯈꯨꯟꯗ ꯈ꯭ꯋꯥꯏꯗꯒꯤ ꯊꯕꯛ ꯂꯩꯇ꯭ꯔꯒ ꯇꯨꯃꯤꯟꯅ ꯂꯩꯕꯗꯣ
ꯑꯁ
ꯍꯆꯤ ꯆꯤꯑꯦꯍ‌ꯦ
ꯑꯣ
ꯃꯣꯏ ꯂꯥꯑꯂꯗꯤ
ꯅꯍꯥꯟ ꯑꯩ ꯄꯣꯠ ꯄꯣꯠ ꯍꯥꯏꯈꯤꯕꯗꯣ
ꯑꯥ ꯂꯥꯛꯇꯦ ꯂꯝꯕꯤ ꯌꯥꯗꯦ ꯍꯥꯏꯅ ꯂꯥꯛꯇꯦꯅꯦ ꯀꯃꯥꯏ ꯇꯧꯅꯤ
ꯎꯝ ꯑꯗꯣ ꯑꯩꯗꯣ ꯉꯥꯏꯕꯒꯤ ꯉꯥꯏꯕ ꯀꯥꯟꯁꯤꯗ ꯅꯍꯥꯟ ꯅꯪꯕꯨ ꯎꯅꯔꯒ ꯂꯥꯛꯄ꯭ꯔꯥ ꯍꯥꯏꯔꯒ ꯗꯦ ꯍꯥꯏꯔꯒꯦ ꯑꯩꯁꯦ ꯕꯖꯔꯠ ꯆꯠꯂꯒ ꯑꯃ ꯂꯩ ꯂꯣꯁꯟ ꯅꯍꯥꯟ ꯂꯩꯕꯗꯣ ꯂꯩꯔꯤꯌꯦ
ꯅꯣꯁꯟꯁꯨ ꯑꯩ ꯌꯥꯝ ꯄꯥꯝꯃꯤ ꯈꯔ ꯂꯧꯍꯧꯁꯤꯔꯛꯑꯁꯨ ꯈꯟꯕ ꯑꯃꯨꯛ
ꯑꯣ ꯑꯣ
ꯈꯪꯗ꯭ꯔꯦꯗ
ꯎꯝ ꯑꯩ ꯗꯔꯀꯥꯔ ꯂꯩꯕ ꯃꯇꯝꯗꯀꯣ
ꯎꯝ
ꯑꯩꯒꯤ ꯍ
ꯖꯥ ꯖꯥꯠ ꯅꯤꯗ ꯃꯤ ꯁꯤꯡꯁꯦ ꯎꯝ ꯍꯤꯡꯒꯣꯟꯁꯨ ꯇꯧꯗꯦ ꯍꯤꯡꯒꯣꯜ ꯅꯩꯇꯕꯒꯤ ꯗꯥꯜ ꯈꯛꯇ ꯆꯥꯔ ꯂꯩꯗꯥ
ꯎꯝ
ꯗꯥꯜꯗꯒꯤ ꯍꯦꯟꯇ꯭ꯔꯦ
ꯑꯩꯁꯨ ꯃꯊꯪ ꯊꯥ ꯊꯥ ꯅꯠꯇ꯭ꯔꯁꯨ ꯑꯁꯤꯒꯤ ꯑ ꯂꯥꯛꯀꯗꯧꯕ ꯑ ꯍꯞꯇꯥꯗꯔ ꯂꯧ ꯑꯩꯈꯣꯏꯒꯤ ꯆꯤꯡ ꯂꯧꯗꯣ ꯀꯥꯁꯤꯔꯥ ꯈꯪꯗꯦ ꯃꯔꯣꯛꯅꯦ ꯃꯥꯏꯔꯦꯅꯦ ꯑꯗꯨꯒ ꯄꯥꯟꯅꯦ
ꯎꯝ
ꯆꯥꯛꯅꯦ ꯑ ꯁꯨꯈ꯭ꯔꯦꯗ ꯃꯁꯤꯡ ꯁꯨꯈ꯭ꯔꯗ ꯐꯕ꯭ꯔꯥ ꯐꯠꯇꯕ꯭ꯔꯥꯗꯤ ꯈꯪꯗ꯭ꯔꯦ ꯄꯪꯊꯥ ꯊꯥ ꯁꯦ ꯍꯣꯏ ꯁꯦꯡꯕ ꯂꯣꯏꯔꯦ ꯄꯅꯤꯅꯀꯣ ꯂꯧꯗꯣ ꯂꯥꯞꯄꯅꯤꯅ ꯅꯨꯡꯇꯤꯒꯤ ꯆꯠꯄ ꯉꯝꯗꯦ ꯑꯩꯗꯤ
ꯂꯧꯗꯣ ꯁꯨꯕꯗꯤ ꯌꯥꯏꯕꯀꯣ ꯑꯩꯁꯨ ꯅꯥꯄꯤ ꯁꯦꯡꯕ ꯈꯣꯠꯄ ꯈꯔ ꯑꯗꯨꯝ ꯁꯦꯡꯅꯤꯡꯉꯦꯕꯀꯣ
ꯎꯝ
ꯑꯗꯨꯕꯨ ꯂꯝꯕꯤ ꯆꯠꯄꯗꯨꯅ ꯑꯉꯝꯕ ꯈꯛꯇ ꯀꯥꯔꯒ ꯆꯠꯄ ꯉꯝꯗꯦꯕ
ꯑꯩꯗꯣ ꯍꯥꯟꯅ ꯆꯠꯄ ꯃꯇꯝꯗꯨꯀꯣ
ꯑꯥ
ꯏꯍꯥꯟ ꯍꯥꯟꯅ ꯆꯠꯄ ꯃꯇꯝꯗꯗꯤ ꯑꯩ ꯀꯞꯄꯅꯤꯅꯦ ꯀꯥꯞꯔꯕ ꯍꯜꯂꯛꯄꯅꯤꯅꯦ
ꯀꯨꯨꯝꯕꯗꯦꯗꯤ ꯀ꯭ꯔꯤꯅ ꯇꯀꯥ
ꯎꯝ ꯑꯩꯅ ꯑꯩꯒꯤ ꯅꯨꯄꯥꯗ ꯍꯥꯏꯕꯅꯦ ꯑꯩ ꯏꯃꯥ ꯍꯦꯛ ꯄꯣꯛꯄꯗꯒꯤ ꯑꯁꯤꯒꯨꯝꯕ ꯂꯥꯞꯄ ꯃꯐꯝꯁꯦ ꯑꯩ ꯈꯣꯡꯅ ꯆꯠꯇ꯭ꯔꯤ ꯉꯁꯤꯅ ꯑꯍꯥꯟꯕꯅꯤ ꯑꯩꯅ ꯍꯥꯏꯕꯅꯦ ꯎ ꯀꯥꯏꯂꯩꯒ‌ꯦ
ꯎꯝ ꯅꯪ ꯂꯩꯕꯥꯛ ꯌꯥꯝ ꯐꯔꯦ
ꯀꯔꯤ ꯂ ꯄꯥꯎꯅꯣ ꯀꯥꯞꯔꯒ ꯍꯜꯂꯛꯄꯅꯤꯅꯦ ꯑꯗꯨ ꯅꯨꯃꯤꯠꯇꯣ
ꯑꯗꯨ ꯅꯪ ꯑꯁꯨꯃꯥꯏꯅ ꯑꯔꯥꯞꯄ ꯁꯨꯡꯆꯠ ꯆꯠꯄ ꯐꯪꯗ꯭ꯔꯤꯕꯗꯣ ꯍꯟꯗꯛꯇꯤ ꯐꯪꯈ꯭ꯔꯦꯅ ꯅꯪ ꯅꯔꯥꯏꯕꯛ ꯌꯥꯝ ꯐꯔꯦꯍ‌ꯦ
ꯐꯠꯇꯕ ꯂꯣꯝꯗꯣ ꯐꯁꯤꯔꯣ ꯅꯪ ꯀ ꯀ꯭ꯔꯤ ꯍꯥꯏꯁꯤꯔꯣ
ꯍꯥꯏꯕꯗꯤ ꯑꯩꯈꯣꯏꯗꯤ ꯑ ꯅꯨꯡꯉꯥꯏꯅ ꯄꯥꯜꯂꯦ ꯍꯥꯏꯕꯒꯤꯗꯤ ꯅꯠꯇꯕꯀꯣ
ꯎꯝ
ꯍꯥꯏꯕꯗꯤ ꯁꯨꯔꯣ ꯃꯅꯥꯛꯇ ꯂꯩꯕꯅꯤꯅ ꯁꯨꯔꯣ ꯃꯅꯥꯛꯇꯒꯤ ꯑꯗꯨꯝ ꯆꯥꯎꯂꯛꯄꯅꯤꯅꯀꯣ
ꯑꯥ
ꯊꯕꯛ ꯁꯨꯕ ꯆꯠꯂꯁꯨ ꯑꯗꯨꯝ ꯒꯥꯔꯤꯒꯨꯝꯕꯗ ꯆꯠꯂꯦ ꯅꯠꯇ꯭ꯔꯒ ꯊꯕꯛ ꯇꯧꯔꯁꯨ ꯑꯗꯨꯝ ꯀꯟꯅ ꯇꯧꯗꯦꯕ ꯑꯩꯈꯣꯏꯒꯤ ꯑꯗꯨꯒꯤ ꯆꯥꯡꯗꯣ ꯍꯥꯏꯔꯗꯤ ꯌꯥꯝ ꯋꯥꯏ
ꯍꯣꯏ ꯑꯁ
ꯀꯔꯤ ꯇꯧꯅꯤ ꯚꯥꯏ ꯀꯟꯗꯦ ꯚꯥꯏ ꯎꯄꯥꯏ ꯂꯩꯃꯟꯗꯕꯒꯤꯀꯣ ꯄꯪꯇꯧ ꯇꯧꯔꯕꯅꯤ ꯑꯩꯁꯦ
ꯌꯨꯝꯗ ꯂꯩꯔꯁꯨ ꯌꯨꯝ ꯁꯦꯡꯗꯣꯛꯄ ꯉꯝꯗꯦ ꯑꯗꯨꯝ ꯏ ꯃꯣꯠ ꯃꯣꯠꯒ ꯄꯪꯪꯂꯩ ꯂꯩꯌꯦ ꯆꯥꯏꯑ ꯇꯨꯝꯃꯦ ꯊꯛꯑꯦ ꯑꯗꯨꯝ ꯂꯩ ꯑꯩꯗꯤ
ꯑꯉꯥꯡ ꯂꯩꯕꯒꯤꯅꯤꯗ ꯅꯣꯏꯗꯤꯦ
ꯁꯤꯕ ꯉꯁꯥꯏꯥꯏꯗꯣ ꯅꯨꯄꯤ ꯑꯃ ꯈꯣꯝꯕ ꯐꯪꯉꯦ ꯃꯆꯤꯟ ꯍꯩꯃꯟꯕꯒꯤ ꯑꯩꯅ
ꯍ
ꯅꯪꯁꯦ ꯅꯆꯤꯟ ꯌꯥꯝ ꯐꯩꯌꯦ ꯑꯤ ꯑꯣꯏꯔꯝꯒꯅꯤꯀꯣ ꯍꯥꯏꯕꯤꯕ ꯑꯩꯅ
ꯎꯝ
ꯑꯤ ꯑꯣꯏꯔꯝꯃꯤꯅꯤꯀꯣ ꯍꯥꯏꯔ ꯍꯣꯏꯅꯦ ꯍꯥꯏꯔꯒ ꯃꯥꯁꯨ ꯌꯥꯝ ꯆꯨꯝꯃꯦ ꯍꯥꯏꯔꯒ ꯑꯩꯣꯏꯕꯥꯅꯤꯁꯦ ꯐꯖꯅ ꯅꯌꯦ ꯑꯗꯨ ꯍꯥꯏꯔꯒ ꯅꯪꯒꯤ ꯌꯦꯟꯒ ꯉꯥꯅꯨꯗꯣ ꯀꯃꯥꯏꯅ ꯇꯧꯔꯒꯦ
ꯑꯩꯒꯤꯔꯣ
ꯑ
ꯉꯥꯅꯨꯗꯨꯗꯤ ꯆꯥꯎꯈ꯭ꯔꯦ ꯍꯥꯏꯗꯤ ꯆꯥꯎꯔꯦ
ꯉꯥꯅꯨꯗꯣ ꯀꯌꯥꯗ ꯌꯣꯟꯒꯦ ꯍꯥꯏꯕꯣ
ꯅꯪꯗꯦ ꯂꯧꯅꯤꯡꯕ ꯂꯩꯕ꯭ꯔꯣ
ꯑꯁ ꯂꯣꯛ ꯊꯣꯡꯕꯒꯤ ꯃꯤ ꯑꯃꯅ ꯎꯝ ꯆꯅꯤꯡꯉꯦ ꯍꯥꯏꯔ ꯂꯩ
ꯎꯝ ꯑꯅ ꯈꯪꯗ꯭ꯔꯤꯅꯦ ꯀꯌꯥ ꯀꯌꯥꯗ ꯊꯥꯗꯣꯛꯅꯕ꯭ꯔꯣ
ꯈꯪꯗꯦ ꯈꯔ ꯄꯤꯔꯗꯤ ꯎꯝ ꯃꯉꯥ ꯇꯔꯨꯛ ꯇꯔꯦꯠ ꯍꯥꯏꯕ꯭ꯔꯥ ꯆꯥꯎꯔꯗꯤ ꯋꯥꯟ ꯊꯥꯎꯖꯟ ꯌꯎꯧꯕ꯭ꯔꯥ ꯈꯪꯗꯦ
ꯑꯣ ꯋꯥꯟ ꯊꯥꯎꯖꯟ ꯌꯧꯔꯝꯃꯣꯏꯗ ꯑꯩꯒꯤꯗꯤ
ꯍꯥꯄꯤꯤ ꯀ꯭ꯔꯤꯕ꯭ꯔꯥ
ꯎꯝ
ꯑꯣ
ꯁꯤꯛꯁꯀꯨꯝꯕꯗꯤꯀꯣ ꯌꯥꯒꯗꯧꯕ ꯃꯥꯜꯂ ꯁꯤꯛꯁ ꯁꯚꯦꯟꯒꯨꯝꯕ
ꯎ
ꯀꯌꯥꯝ ꯀꯨꯏꯔꯒꯦ ꯅꯪꯒꯤꯗꯨꯕꯨꯣ
ꯊꯥꯃꯗꯤ ꯊꯥ ꯃꯔꯤꯒꯨꯝꯕꯗꯤ ꯆꯪꯅꯈ꯭ꯔꯦ
ꯑꯣ
ꯃꯆꯥ ꯄꯣꯛꯄꯗꯨꯗꯤ ꯆꯍꯤ ꯆꯍꯤ ꯆꯠꯂꯦꯗꯅꯀꯣ
ꯑꯣ
ꯑꯩꯒꯤꯗꯤ ꯃꯆꯥ ꯄꯣꯛꯄ ꯅꯠꯇꯦꯕ
ꯑꯠꯆꯥ ꯆꯥꯎꯅ ꯂꯩꯔꯛꯄꯁꯨ ꯌꯥꯥꯠꯇꯔꯥ
ꯑ ꯀꯩꯅꯣ ꯊꯥ ꯑꯍꯨꯝꯒꯨꯝꯕ ꯌꯧꯔꯒꯗꯤ ꯌꯣꯟꯕ ꯌꯥꯕꯗꯨꯅꯦꯕ ꯑꯩꯒꯤꯗꯨꯗꯤ
ꯑ ꯌꯥꯝ ꯐꯩ
ꯊꯪꯦ ꯁ ꯎꯄꯥꯏ ꯂꯩꯇꯦ ꯅꯪꯅ ꯍꯦꯟꯅ ꯐꯕꯅꯤꯅ ꯍꯣꯠꯅꯕꯗꯤ ꯍꯣꯏꯗꯤ ꯀꯔꯤꯁꯤ ꯇꯧꯕ ꯍꯩꯒꯦ
ꯀꯔꯤ ꯍꯣꯠꯅꯁꯤꯔꯣ ꯈꯔ ꯑꯦꯗꯚꯥꯏꯁ ꯈꯔ ꯄꯤꯔꯛꯑꯣ ꯌꯨꯝꯗ ꯂꯩ ꯂꯩꯅ
ꯅꯣꯏꯅ ꯍꯦꯟꯅ ꯈꯪꯕꯗꯨꯃꯤꯟꯅꯕ ꯂꯩꯗꯤꯛꯇꯔꯤꯁꯨ ꯇꯧꯕ ꯍꯩꯇ꯭ꯔꯒ ꯃꯤꯒꯤ ꯁꯨꯃꯥꯏꯅ ꯇꯧꯁꯦ ꯁꯨꯃꯥꯏꯅ ꯇꯧꯁꯦ ꯍꯥꯏꯕꯁꯦ ꯑꯩꯗꯤ ꯍꯩꯇꯦ ꯉꯥꯡꯕ ꯍꯩꯇꯦ ꯇꯝꯕꯁꯨ ꯍꯩꯇꯦ
ꯇꯝꯕ ꯀꯥꯄ ꯄꯣꯠꯆꯩ ꯌꯣꯟꯁꯦ ꯍꯥꯏꯔꯦ ꯑꯁ ꯄꯣꯠ ꯆꯩꯩꯗꯤ ꯌꯣꯟꯕ ꯈꯨꯠ ꯅꯨꯡꯉꯥꯏ ꯑꯃꯅꯤ
ꯍꯣꯏ ꯍꯣꯏ
ꯕꯀꯤ ꯇꯧꯕꯗꯗꯤ ꯎꯄꯥꯏ ꯂꯩꯇꯕꯗꯣ
ꯆꯨꯝꯃꯤ ꯆꯨꯝꯃꯤ ꯑꯗꯣ ꯊꯥꯗꯤ ꯑꯅꯧꯕ ꯂꯥꯛꯈ꯭ꯔꯦ ꯄꯣꯠꯇꯤ ꯑꯣꯗꯔ ꯇꯧꯕ ꯃꯇꯝ ꯌꯧꯔꯛꯈ꯭ꯔꯦ ꯄꯩꯁꯥꯗꯤ ꯌꯧꯔꯛꯇꯦ ꯀꯣ ꯑꯗꯨꯅꯤ ꯃꯊꯥ ꯁꯥꯕꯁꯦ ꯑꯗꯨꯗꯒꯤꯅꯦꯕ ꯑꯩꯈꯣꯏꯒꯤ ꯕꯤꯖꯤꯅꯦꯁꯁꯦ ꯐꯣꯂꯣꯞ ꯇꯥꯕꯁꯦ ꯁꯤ
ꯆꯨꯝꯃꯦꯃꯤ ꯆꯨꯝꯃꯦ
ꯎꯝ
ꯍ ꯅꯪꯤ ꯎꯝ ꯂꯧꯗꯨꯁꯨ ꯑꯩ ꯑꯉꯥꯡ ꯂꯩꯔꯝꯗ꯭ꯔꯗꯤ ꯆꯠꯄꯤꯕ ꯌꯥꯕꯀꯣ
ꯎꯝ ꯍ
ꯅ ꯂꯤꯡꯕꯁꯨ ꯑꯩꯗꯤ ꯑꯗꯨꯝ ꯆꯠꯅꯤꯡꯉꯦ
ꯎꯝ ꯃꯇꯝ ꯐꯕꯗ ꯆꯠꯁꯦ ꯚꯏ ꯑꯁꯤꯒꯤ ꯆꯍꯤ ꯅꯠꯇ꯭ꯔꯁꯨꯀꯣ
ꯎꯝ
ꯑꯗꯨꯝ ꯂꯩꯒꯗꯧꯕꯅꯤꯅ ꯑꯗꯨꯝ ꯆꯠꯁꯦ ꯍꯣꯏ
ꯊꯥꯡꯖꯥ ꯅꯨꯃꯤꯠꯇꯗꯤ ꯏꯃꯥ ꯏꯄꯥꯈꯣꯏꯒꯤ ꯂꯧ ꯆꯠꯀꯅꯤ
ꯑꯣ ꯂꯧ ꯆꯥꯎꯕ ꯃꯥꯜꯂꯤꯀꯣ ꯏꯄꯥꯍꯣꯏꯁꯨ
ꯍꯣꯏ ꯆꯥꯎꯋꯦ ꯑꯗꯨꯕꯨ ꯃꯆꯤꯟ ꯃꯅꯥꯎ ꯌꯥꯝꯕꯅꯤꯅ ꯌꯦꯟꯈ꯭ꯔꯕꯗ ꯌꯥꯝꯕ ꯑꯣꯏꯗꯦꯗ
ꯑꯣ ꯅꯨꯄꯥ ꯀꯌꯥꯅꯣ ꯚꯥꯏ
ꯂꯨꯄꯥ ꯑꯍꯨꯝ
ꯑꯣ
ꯅꯣꯏꯒꯤꯅꯕꯨ ꯆꯥꯎꯔꯝꯒꯅꯤ
ꯈꯪꯗꯦꯗ ꯍꯣꯏꯒꯤꯗꯤ ꯃꯐꯝꯗꯤ ꯌꯥꯝꯃꯦ ꯑꯗꯣ ꯂꯧꯥꯎꯗꯗꯤ ꯆꯥꯗꯤꯗ ꯍꯣꯏꯗꯤꯗꯤ
ꯑꯣ ꯑꯁ
ꯋꯥꯏꯍꯦ ꯅꯇꯣꯟꯟꯊꯨꯣꯟꯕꯒ ꯀꯣꯛ ꯆꯤꯛꯄꯒ ꯈꯅꯥꯎ ꯅꯥꯕ ꯂꯣꯏ ꯁꯨꯔꯦ ꯑꯍ ꯅꯪꯒꯤ ꯅꯨꯄꯥꯗꯤ ꯇꯨꯝꯈ꯭ꯔꯕ꯭ꯔꯣ
ꯇꯨꯝꯗ꯭ꯔꯤ
ꯃꯁꯨꯝ ꯃꯥꯁꯨ ꯅꯣꯛꯐꯦꯠ ꯅꯣꯛꯐꯦꯠ ꯇꯧꯔ ꯂꯩꯔꯝꯃꯅꯤꯗꯣ
ꯐꯣꯟ ꯌꯦꯡꯕꯁꯤꯅ ꯃꯥꯁꯤꯅ ꯐꯣꯟ ꯑꯗꯨꯝ ꯁꯥꯟꯟꯅꯔꯒ ꯂꯩꯕꯅꯤ ꯐꯣꯟꯁꯦ ꯃꯥꯒꯤ ꯅꯨꯄꯤꯗꯒꯤꯁꯨ ꯍꯦꯟꯕꯅꯤ ꯐꯣꯟꯁꯤꯅꯀꯣ ꯐꯣꯟ ꯁꯥꯟꯁꯤꯅ
ꯑꯥ ꯑꯁꯦꯡꯕ